ꯇꯥꯕ꯭ꯔꯣ
ꯍꯜꯂꯣ
ꯎꯝ
ꯆꯤꯡꯃꯤ ꯇꯝꯃꯤ ꯃꯌꯥꯝ ꯋꯦꯜꯀꯝ ꯇꯨ ꯃꯥꯏ ꯆꯦꯅꯥ
ꯇꯥꯏꯀꯣ
ꯇꯥꯏꯌꯦ ꯇꯥꯏꯌꯦ ꯇꯨꯝꯃꯨꯕꯣ
ꯊꯨꯝꯗ꯭ꯔꯤꯗ ꯑꯩ ꯈꯣꯟ ꯀꯟ
ꯅꯪꯒꯤ ꯑꯉꯥꯡꯗꯨ ꯀꯅꯥꯅꯣ ꯌꯥꯝ ꯂꯥꯛꯉꯤꯗ ꯉꯁꯥꯏꯁꯨ
ꯑ
ꯀꯅꯥ ꯑꯣꯏꯕꯖꯥꯠꯅꯣ ꯑꯦꯟꯇꯤꯒꯤ ꯃꯆꯥꯅꯨꯄꯤꯔꯣ
ꯅꯠꯇꯦꯗ ꯑꯩ ꯑꯗꯨꯗꯤ ꯈꯣꯏꯗ ꯂꯩꯇꯦ
ꯃꯈꯔ ꯍꯥꯏꯗꯗꯩꯕ
ꯑꯩ ꯑꯩꯈꯣꯏ ꯏꯃꯥꯟꯅꯕꯗꯣ
ꯑꯣ ꯅꯃꯥꯟꯅꯕꯒꯤꯗ ꯂꯩꯕ
ꯑ
ꯃꯥꯅ ꯂꯦꯛꯈ꯭ꯔꯣ ꯍꯥꯏꯕ꯭ꯔꯣ ꯑꯗꯨ ꯃꯥꯕꯨꯁꯨ ꯍꯥꯏꯌꯨꯗꯅ
ꯀꯔꯤ ꯍꯥꯏꯌꯣ ꯍꯥꯏꯕ
ꯑꯩꯕꯨ ꯑꯩꯕꯨ ꯄꯥꯎ ꯐꯥꯎꯔꯛꯑꯣ ꯍꯥꯏꯅ ꯍꯥꯎ ꯑꯩꯩꯅ ꯄꯥꯎ ꯐꯥꯎꯔꯁꯨ ꯃꯥꯗꯤ ꯄꯥꯏꯈꯠꯇꯦ
ꯕꯤꯖꯤꯤ ꯑꯣꯏꯣꯏꯕꯨ ꯍꯦꯔꯅꯤꯅꯤ ꯀꯔꯤꯡ ꯆꯪꯖꯔꯦ
ꯑ ꯉꯥ ꯆꯥꯏꯌꯦ ꯅꯪꯗꯤ
ꯑꯩꯗꯤ ꯀꯩꯅꯣ ꯀꯥꯡꯁꯅꯤꯗ
ꯁꯣꯏꯁꯨ ꯍꯕꯅꯦ ꯀꯔꯤ ꯀꯥꯡꯁꯣꯏꯅꯣ ꯀꯔꯝꯕ ꯀꯥꯡꯁꯣꯏꯅꯣ ꯅꯪꯒꯤꯁꯦ
ꯃꯩꯇꯩꯂꯣꯟꯗ ꯈꯪꯅꯤꯡꯅꯤ ꯕꯦꯝꯕ꯭ꯔꯨ ꯍꯥꯏꯅ ꯑꯩꯈꯣꯏ ꯂꯣꯟꯗꯗꯤ ꯀꯧꯋꯦ
ꯎꯨꯁꯣꯏꯔꯣ
ꯑꯣ ꯑꯣ ꯑꯗꯨ ꯑꯣꯏꯔꯝꯒꯅꯤ ꯇꯧꯕꯗꯨ ꯒꯥꯔꯗ ꯃꯥꯟꯕ
ꯀ
ꯥꯗꯒꯤ ꯇꯥꯏꯝꯅꯤꯗꯥ
ꯍꯥꯎꯕꯅꯤ ꯍꯥꯎꯕꯅꯦ
ꯅꯪꯒꯤꯗꯤ
ꯑꯍꯩ ꯈꯪꯕ꯭ꯔꯣ
ꯈꯪꯉꯤꯗ ꯎꯝ ꯅꯣꯡ ꯆꯨꯕ꯭ꯔꯣ
ꯅꯣꯡ ꯆꯨꯗꯦ ꯑꯗꯨꯗꯗꯤ ꯆꯨꯕ꯭ꯔꯥ
ꯆꯨꯜꯂꯤ ꯍꯧꯖꯤꯛꯇꯤ ꯏꯔꯨꯕ꯭ꯔꯣꯕꯁꯤ ꯊꯛ
ꯉꯁꯤ ꯖꯤꯝ ꯆꯠꯇꯦꯗ ꯑꯩꯗꯤ ꯉꯔꯥꯡ ꯏꯔꯨꯕ ꯖꯤꯝ ꯆꯠꯂꯒ ꯍꯜꯂꯛꯑꯒ ꯏꯔꯨꯊꯣꯛꯑꯦ ꯉꯁꯤꯗꯤ ꯖꯤꯝ ꯆꯠꯇꯕꯤꯒꯤ ꯏꯔꯨꯗ꯭ꯔꯦ
ꯉꯁꯤꯗꯤ ꯅꯪ ꯋꯥ ꯌꯥꯝ ꯉꯥꯡꯉꯨ ꯁꯤꯅ ꯍꯤ ꯈꯔ ꯊꯦꯡꯈ꯭ꯔꯦ ꯀꯟꯅ ꯉꯥꯡꯕ ꯌꯥꯗꯦꯕ ꯃꯤ ꯇꯨꯝꯕ ꯗꯤꯁꯇꯔꯕ ꯇꯧꯒꯅꯦꯕ
ꯅꯪꯒꯤꯁꯤ ꯀꯥ ꯇꯣꯉꯥꯟꯅ ꯇꯨꯝꯕ꯭ꯔꯣ ꯀꯃꯥꯏꯅ ꯇꯧꯒꯦ
ꯇꯨꯡꯉꯥꯟꯟꯅꯗꯤ ꯇꯨꯝꯃꯤ
ꯃꯊꯟꯇ
ꯎꯝ ꯑꯗꯨꯕꯨ ꯅꯨꯡꯗꯥꯡꯅꯗꯤ ꯑꯗꯨꯝ ꯑꯩꯈꯣꯏ ꯈꯣꯟꯁꯦ ꯑꯗꯨꯝ ꯇꯥꯏꯗꯅ
ꯍꯣꯏ ꯀꯥꯏꯗꯦꯗ ꯍꯧꯣꯖꯤꯅ ꯑ ꯉꯥꯡꯕ ꯃꯈꯣꯟꯁꯦ ꯁꯤꯗ ꯑꯗꯨꯝ ꯁꯨꯃꯥꯏꯅ ꯉꯥꯡꯉꯨ ꯅꯨꯡꯗꯥꯡ ꯑꯣꯏꯕꯅꯤꯅ ꯃꯈꯣꯣꯟꯗꯣ ꯑꯗꯨꯝ ꯀꯟ ꯀꯟꯅ ꯇꯥꯏꯌꯦꯕ
ꯎꯝ
ꯍꯌꯦꯡꯗꯤ ꯅꯪꯒꯤ ꯑꯟꯇꯤꯒꯤ ꯃꯐꯝ ꯆꯠꯂꯅꯤ ꯑꯃꯨꯛꯀ ꯅꯣꯏ ꯑꯟꯇꯤꯒꯤ ꯌꯨꯝꯗ
ꯍꯣꯏ ꯃꯣꯔꯅꯤꯡꯒ ꯑꯃꯨꯛ ꯋꯥꯛꯀꯤꯡ ꯆꯦꯜꯂꯅꯤ ꯑꯗꯨꯒ ꯀꯋꯛꯀꯤꯡ ꯆꯦꯟꯕ ꯂꯣꯏꯔꯒ ꯑꯃꯨꯛ ꯍꯟꯒꯅꯤꯤ ꯑꯩꯈꯣꯏꯗ ꯅꯪ ꯗꯦꯠ ꯀꯌꯥꯗꯅꯣ ꯑꯌꯨꯛꯣ
ꯍꯣꯏ ꯍꯌꯦꯡ ꯑꯌꯨꯛꯇꯤ ꯀꯔꯤ ꯥꯡ ꯆꯦ
ꯗꯤ ꯍꯥꯏꯕ ꯉꯝꯗꯦꯗ
ꯊꯟꯔꯤ
ꯎꯝ
ꯑꯩꯁꯦ ꯁꯦꯞꯇꯦꯝꯕꯔ ꯋꯥꯏꯗ ꯊꯣꯛꯂꯛ ꯊꯣꯛꯄ ꯌꯥꯏ ꯑꯗꯣ ꯑꯦꯛꯖꯦꯛ ꯀꯝꯐꯝꯗꯤ ꯑꯣꯏꯗ꯭ꯔꯤꯑꯕꯀꯣ ꯑꯗꯨ ꯊꯣꯛꯁ꯭ꯔꯥ ꯊꯣꯛꯂꯣꯏꯁ꯭ꯔꯥ ꯍꯥꯏꯕꯗꯣ ꯈꯪꯗ꯭ꯔꯤ
ꯑꯗꯨꯒꯤ ꯋꯥꯔꯤ ꯅꯠꯇꯦꯗ ꯅꯪ ꯑꯦꯛꯖꯥꯝ ꯗꯦꯠ ꯀꯌꯥꯗꯅꯣ ꯍꯥꯏꯕꯅꯤ ꯅꯪ ꯍꯧꯖꯤꯛ ꯄ꯭ꯔꯤꯄꯔꯦꯁꯟ ꯇꯧꯕꯗꯣ
ꯑꯦꯛꯖꯥꯝ ꯗꯦꯠ ꯇꯨꯌꯦꯜꯐꯇ ꯂꯩꯌꯦ ꯑꯗꯨꯒꯤ ꯂꯥꯏꯔꯤꯛ ꯄꯥꯅꯤꯡꯗ꯭ꯔꯁꯨ ꯂꯥꯏꯔꯤꯛ ꯈꯤꯇꯪ ꯈꯤꯇꯪ ꯈꯤꯇꯪꯗꯤ ꯄꯥꯔꯤꯕꯅꯤ
ꯎ ꯊꯣꯛꯄꯒꯤ ꯋꯥꯔꯤꯗꯨꯗꯤ ꯅꯪꯒꯤꯗꯤ ꯑꯗꯨꯒꯤ ꯋꯥꯔꯤꯗꯨꯗꯤ ꯊꯥꯖꯗ꯭ꯔꯥ
ꯅꯪꯅ ꯇꯃꯦꯡꯂꯣꯡꯗ ꯇꯃꯦꯡꯂꯣꯡꯗ ꯀꯣꯏꯔꯤꯁꯦ ꯍꯥꯏꯕ ꯑꯗꯨ ꯃꯇꯝꯁꯨ ꯐꯠꯇꯕꯅꯤꯅ ꯂꯝꯕꯤꯗꯨ ꯆꯠꯄ ꯌꯥꯒꯗ꯭ꯔꯣ
ꯁꯤꯗꯗꯤ ꯄꯪꯆꯠ ꯆꯠꯄ ꯌꯥꯏꯌꯦ ꯑꯩꯈꯣꯏ
ꯑꯩꯅ ꯍꯥꯏꯕꯗꯤ ꯏꯝꯐꯥꯜꯗꯒꯤ ꯇꯃꯦꯡꯂꯣꯡ ꯌꯧꯕꯗꯣ ꯌꯥꯔꯣꯏꯕ
ꯎꯝ ꯆꯣꯄꯇꯂꯣ ꯆꯣꯄꯔ ꯑꯦꯛꯁꯄꯤꯔꯤꯌꯦꯟꯁ ꯇꯧꯔꯣ
ꯁꯥꯇꯗ ꯈꯤꯇꯪꯒꯤ ꯆꯣꯞꯄꯔ ꯇꯣꯡꯉꯅꯤꯅꯦ ꯍꯥꯏ ꯑꯁ ꯅꯨꯡꯉꯥꯏꯅꯦ ꯑꯁ ꯑꯦꯔꯣꯄ꯭ꯂꯦꯟ ꯇꯣꯡꯕꯗꯩꯗꯤ ꯌꯥꯝ ꯌꯥꯝ ꯇꯣꯡꯅꯤꯡꯗꯤꯅꯦ ꯑꯦꯔꯣꯄ꯭ꯂꯦꯟ ꯇꯣꯡꯕꯁꯦ ꯐ꯭ꯂꯥꯏꯠ ꯐ꯭ꯂꯥꯏꯠ ꯇꯣꯡꯕꯁꯦ ꯍꯍꯥꯟꯅ ꯑꯃꯂꯛ ꯇꯣꯡꯕꯗꯒꯤ ꯑꯁ
ꯍ
ꯄꯨꯡ ꯀꯌꯥ ꯂꯧꯒꯦ ꯅꯪꯅ ꯍꯥꯏꯗ꯭ꯔꯕꯥꯗ ꯍꯥꯏꯗ꯭ꯔꯕꯥꯠꯇꯒꯤ ꯃꯅꯤꯄꯨꯔ ꯂꯥꯛꯄꯁꯦ ꯐ꯭ꯂꯥꯏꯠ ꯇꯣꯡꯕꯁꯦ
ꯎꯝ ꯑ ꯌꯥ ꯂꯧꯥꯎꯗꯅ ꯃꯔꯤ ꯑꯉ ꯇꯅꯤꯗ ꯑꯗꯨꯕꯨ ꯂꯦꯑꯣꯚꯔ ꯂꯩꯕ ꯄꯥꯏꯕꯗꯨꯗꯤ ꯌꯥꯝ ꯁꯥꯡꯅ ꯄꯥꯏꯗꯦꯗ ꯀꯩꯅꯣꯗ ꯎꯝ ꯇꯟꯅꯒꯔ ꯅꯠꯇ ꯀꯗꯥꯥꯏꯗꯅꯣ ꯀꯔꯅꯥꯇꯀ ꯀꯔꯅꯥꯇꯀꯣ ꯑꯣꯏꯔꯤꯅꯦ ꯀꯩꯅꯣꯗꯣ ꯎꯝ ꯀꯩꯅꯣꯒꯤꯗꯣ ꯇ꯭ꯔꯤꯄꯨꯔꯥꯒꯤ ꯀꯦꯄꯤꯇꯦꯜ ꯃꯃꯤꯡꯗꯣ
ꯑꯒꯔ ꯇꯂꯥ
ꯎꯝ ꯑꯒ꯭ꯔꯇꯂꯥꯗ ꯄꯨꯡ ꯑꯍꯨꯝꯒꯨꯝꯕ ꯂꯦꯕ ꯂꯩꯌꯦ
ꯑꯣꯀꯦ ꯑꯒꯔꯇꯂꯥꯗ ꯑꯒꯔꯇꯂꯥꯗ ꯑꯒ ꯍꯥꯏꯗ꯭ꯔꯕꯥꯠꯇꯒꯤ ꯑꯒꯔꯇꯂꯥꯁꯦ ꯄꯨꯡ ꯀꯌꯥ ꯇꯣꯡꯉꯦꯅꯣ ꯐ꯭ꯂꯥꯏꯠꯇ
ꯂꯗꯄꯗ ꯑꯍꯨꯝ ꯎ
ꯄꯨꯡ ꯀꯌꯥ ꯇꯣꯡꯒꯦ ꯔꯔꯦꯞꯅ
ꯕꯇꯂꯥ ꯑꯁꯤ ꯄꯨꯡ ꯑꯅꯤꯒꯣ ꯑꯍꯨꯝꯒ ꯀꯥꯎꯔꯤꯅꯤ ꯁꯕꯦꯟ ꯊꯔꯇꯤ ꯔ ꯂꯧꯕ
ꯁꯥꯎꯅ ꯇꯣꯡꯉꯤꯅꯦ ꯁꯥꯡꯅ ꯇꯣꯡꯉꯤꯅꯀꯣ
ꯎꯝ
ꯏꯁꯄꯣꯔꯔꯤꯡ ꯆꯨꯒꯅꯤꯍꯦ ꯑꯗꯨ ꯀꯨꯏꯅ ꯇꯣꯡꯗꯨꯗꯤ ꯅꯪ ꯀꯔꯤ ꯀꯨꯔꯤ ꯇꯧꯔꯒ ꯂꯩ ꯐ꯭ꯂꯥꯏꯠ ꯅꯨꯡꯗꯨꯗ
ꯕꯨꯛ ꯃꯦꯒꯥꯖꯤꯟꯒꯨꯝꯕꯁꯨ ꯑꯗꯨꯝ ꯂꯩꯗꯅ ꯑꯗꯨꯒꯨꯝꯕ ꯌꯦꯡꯉꯦ
ꯑꯣꯐ ꯄꯨꯡ ꯑꯅꯤ ꯇꯨꯝ ꯄꯨꯡ ꯑꯅꯤ ꯇꯣꯡꯒꯗꯕ ꯇꯜꯂꯦꯍꯦ ꯑꯗꯨꯁꯨ ꯑꯥ ꯑꯇꯤꯌꯥ ꯃꯊꯛꯇ ꯄꯥꯏꯔꯒ ꯆꯠꯀꯗꯧꯕ ꯑ ꯍ ꯕꯤꯠ ꯌꯥꯎꯈꯤꯗꯦ
ꯃꯤꯅ ꯄ꯭ꯂꯦꯟ ꯇꯧꯅꯤꯡ ꯇꯧꯅꯤꯡꯉꯕ ꯄꯩꯁꯥ ꯂꯩꯇꯕꯤꯒꯤ ꯇꯣꯡꯗꯕ
ꯑꯗꯣ ꯅ ꯏꯟꯇꯔꯅꯦꯠꯁꯨ ꯐꯥꯔꯝꯃꯔꯣꯏꯕ ꯅꯠꯇ꯭ꯔꯥ
ꯑꯗ
ꯑꯗꯨꯅꯦꯕ ꯑꯗꯨꯗꯤ ꯅꯪ ꯌꯦꯡꯉꯣꯅꯦ
ꯚ꯭ꯌꯨ ꯚ꯭ꯌꯨ ꯌꯦꯡꯂꯡꯅꯤ
ꯑꯁ ꯚ꯭ꯌꯨꯁꯦ ꯌꯦꯡꯅꯤꯡꯉꯥꯏꯁꯨ ꯂꯩꯇꯦ ꯀ꯭ꯂꯥꯎꯠ ꯉꯥꯛꯇꯪ ꯎꯒꯅꯤ ꯂꯩꯆꯤꯟ ꯉꯥꯛꯇꯪ ꯎꯒꯅꯤ
ꯑꯗꯨꯅꯤꯅꯦ ꯅꯪ ꯅꯪ ꯐꯃꯨꯡꯗ ꯍꯤꯕꯒ ꯀ꯭ꯔꯥꯎ ꯑꯗꯨ ꯐꯖꯕꯗꯣ ꯌꯦꯡꯕ ꯐꯪꯉꯔꯣ ꯅꯪ
ꯀ꯭ꯂꯥꯕ ꯉꯥꯛꯇꯪ ꯄꯨꯡ ꯑꯅꯤ ꯌꯦꯡꯅ ꯂꯩꯇꯥꯔꯦꯅꯦ ꯂꯩꯆꯤꯟ ꯉꯥꯛꯇꯪ ꯄꯨꯡ ꯑꯅꯤ ꯄꯨꯡ ꯑꯅꯤꯒꯤ ꯄꯨꯡ ꯑꯅꯤ ꯌꯦꯡꯉ ꯂꯩꯇꯥꯔꯦꯅꯦ ꯑꯗꯨ ꯇꯔꯕꯨꯂꯦꯟꯁꯀꯨꯝꯕ ꯇꯧꯕ꯭ꯔꯥ ꯑꯣꯔ ꯑꯗꯨꯝ ꯏꯁꯃꯨꯠ ꯌꯥꯝ ꯑꯣꯏꯅ ꯑꯗꯨꯝ ꯌꯧꯈꯤꯕ꯭ꯔꯥ ꯀꯃꯥꯏꯅ ꯇ
ꯑꯩ ꯂꯥꯛꯄ ꯅꯨꯃꯤꯠꯇꯗꯤ ꯀꯩꯅꯣ ꯎ ꯑꯕꯨꯂꯦꯟꯁ ꯃꯆꯥ ꯑꯃ ꯂꯩꯕ ꯃꯥꯜꯂꯦ ꯑꯗꯨꯕꯨ ꯌꯥꯝ ꯀꯟꯕ ꯅꯠꯇꯦ
ꯀꯤꯕ꯭ꯔꯣ ꯅꯪ ꯀꯃꯥꯏ ꯇꯧꯒꯦ
ꯀ ꯔꯦꯒ ꯑꯩꯗꯤ ꯌꯥꯝ ꯇꯣꯡꯈ꯭ꯔꯕꯅꯤꯅ
ꯀꯩꯁꯨ ꯐꯥꯎ ꯀꯩꯁꯨ ꯐꯥꯎꯕꯤꯗꯦ
ꯎꯝ ꯎꯝ ꯀꯩꯁꯨ ꯐꯥꯎꯕꯤꯗ꯭ꯔꯦꯗ ꯑꯗꯨꯒꯨꯝꯕꯗꯨꯗꯤ ꯅꯪꯗꯤ ꯏꯝꯐꯥꯜꯗꯒꯤ ꯁꯤꯂꯣꯡꯒ꯭ꯔꯥꯛꯄ ꯈꯤꯇꯪ ꯗꯤꯁꯇꯦꯟꯁ ꯑꯗꯨꯁꯨ ꯀꯤ ꯍꯥꯏꯅꯤ
ꯎꯐ ꯑꯩ ꯇꯣꯡꯕ ꯅꯨꯃꯤꯠꯇꯨꯗꯤ ꯋꯦꯗꯔꯗꯣ ꯅꯣꯡꯖꯨ ꯅꯣꯡ ꯀꯟꯅ ꯆꯨꯕ ꯃꯅꯤꯄꯨꯔꯗꯒꯤ ꯄꯥꯏꯈ꯭ꯔꯦ ꯑꯗꯨ ꯃꯅꯤꯄꯨꯔ ꯈꯤꯇꯪ ꯍꯦꯜꯂꯒ ꯑꯁ ꯅꯣꯡ ꯀꯥꯏꯟꯅ ꯇꯥꯕ ꯍꯧꯔꯦ ꯑꯗꯨꯗꯒꯤꯗꯤ ꯑꯁ ꯃꯈꯥꯗ ꯀꯔꯤ ꯃꯐꯝ ꯌꯧꯔꯒꯦꯁꯨ ꯈꯪꯗꯦ ꯋꯤꯟꯗꯣꯗ ꯌꯦꯡꯊꯣꯛꯑꯗꯤ ꯀ꯭ꯂꯥꯎꯠ ꯉꯥꯛꯇꯪ ꯎꯨꯏ ꯂꯩꯆꯤꯟ ꯉꯥꯛꯇꯪ ꯑꯣꯏꯏꯌꯦ ꯑꯗꯨꯒ ꯂꯩꯆꯤꯟꯁꯨ ꯏꯃꯝꯃꯝꯕ ꯍꯥꯏꯇꯥꯔꯦ ꯋꯦꯗꯔꯗꯨ ꯅꯣꯡ ꯆꯨꯕꯅꯤꯅ ꯑ ꯆꯤꯡꯁꯨꯣꯏ ꯏꯃꯨ ꯃꯨꯔꯗꯅ ꯃꯝꯃꯗꯅ ꯑꯗꯨꯗ ꯇꯔꯕꯨꯂꯦꯟꯁꯇꯨꯁ ꯑꯦꯔꯣꯄ꯭ꯂꯦꯟꯗꯨ ꯐ꯭ꯂꯥꯏꯠꯇꯨ ꯅꯣꯝꯕꯅꯤꯅꯦ ꯎꯁ ꯃꯊꯛ ꯃꯈꯥ ꯀꯨꯝꯃꯒ ꯇꯣꯡꯕ ꯋꯥꯕꯗꯣ ꯃꯤ ꯃꯌꯥꯝ ꯂꯥꯎꯕꯅꯤꯅꯦ ꯑꯗꯨ ꯅꯨꯃꯤꯠꯇꯤ ꯀꯜꯂꯦꯕ ꯇꯔꯕꯨꯂꯦꯟꯁꯇꯣ ꯃꯔꯤꯔꯛ ꯇꯔꯨꯛꯛ ꯃꯉꯥꯔꯛ ꯇꯔꯨꯔꯛ ꯇꯔꯦꯠꯔꯛ ꯐꯨꯝꯕ ꯇꯧꯔꯝꯒꯅꯤ ꯑꯣꯝꯕ ꯁꯨꯅ ꯅꯨꯡꯉꯥꯏꯇꯦꯕ ꯑꯩ ꯌꯥꯝꯅ ꯑꯣꯃꯦꯗꯨ
ꯃꯤꯁꯨ ꯂꯥꯎꯋꯦꯕ ꯅꯪꯗꯤ ꯁꯤꯔꯝꯃꯅꯤꯀꯣ
ꯑꯁ ꯀꯀꯤ ꯑꯃꯗꯤ ꯇ ꯃꯈꯥ ꯊꯥꯗꯕꯗꯣ ꯑꯥ ꯑꯥ ꯃꯈꯥ ꯇꯨꯔꯒ ꯇꯧꯕꯒꯤ ꯇꯥꯔꯒ ꯇꯧꯕꯒꯤ ꯇꯥꯏꯞꯇ ꯀꯣ ꯊꯥꯗꯔꯒ
ꯑꯗꯨꯗꯤ ꯑꯦꯝꯕꯨꯂꯦꯟꯁꯇꯤ ꯅꯠꯇꯦ ꯍꯦꯛ ꯍ ꯇꯥꯕꯗꯤ ꯑꯗꯨꯗꯤ
ꯑꯃꯨꯛ ꯑꯃꯨꯛ ꯉꯥꯏꯍꯥꯛꯇꯪ ꯀꯔꯤ ꯇꯧꯕ ꯑꯗꯨꯗꯤ
ꯑꯗꯨꯗꯤ ꯃꯣꯏꯒꯤ ꯂꯕꯦꯜ ꯐ꯭ꯂꯥꯏꯠ ꯕꯥꯏꯛ ꯑꯗꯨ ꯆꯦꯟꯖ ꯇꯧꯕꯅꯦ ꯃꯣꯏ
ꯑꯗꯨꯅꯦ ꯑꯗꯨꯅꯦ ꯈꯤꯇꯪ ꯅꯦꯝꯅ ꯅꯦꯝꯅ ꯊꯥꯗꯔꯛꯀꯅꯤ ꯅꯦꯝꯅ ꯊꯥꯗꯔꯛꯄ ꯀꯥꯟꯗ ꯃꯈꯥ ꯇꯨꯔꯒ꯭ꯔꯥ ꯑꯩꯅ ꯄꯥꯈꯠꯄꯗꯣ ꯑ ꯃꯈꯥ ꯇꯥꯅ ꯌꯥꯝ ꯃꯈꯥ ꯇꯥꯅ ꯊꯥꯗꯕꯅꯤ ꯑꯗꯨ ꯉꯥꯏꯍꯥꯛꯇꯪ ꯂꯩꯔꯒꯦ ꯑꯃꯨꯛ ꯃꯊꯛꯂꯣꯝ ꯄꯥꯏꯈꯠꯂꯛꯑꯅꯤ ꯊꯥꯡꯒꯠꯂꯅꯤ ꯑꯗꯨꯗꯤ ꯑꯃꯨꯛ ꯃꯈꯥ ꯊꯥꯗꯔꯅꯤ ꯑꯁ ꯕꯤꯦꯔꯥꯟ
ꯇꯔꯣꯕꯨꯂꯦꯟꯁꯀꯤꯗꯤ ꯀ ꯀ ꯀ ꯀ ꯀ ꯀ ꯀ
ꯍꯣꯏ ꯀꯦꯛ ꯀꯦꯛ ꯀꯦꯛ ꯀꯦꯛꯁꯨ ꯇꯧꯋꯦ ꯑꯗꯨ ꯀ꯭ꯂꯥꯎꯠꯇ ꯀ꯭ꯂꯥꯎꯇ ꯊꯦꯡꯉꯒ ꯆꯠꯄꯒꯤ ꯃꯥꯜꯂꯦꯀꯣ
ꯂꯦꯡꯕꯗꯣ ꯑꯗꯨꯅꯤ ꯇꯔꯔꯕꯂꯤꯠꯁꯦ
ꯊꯣꯡꯕꯃꯛꯇꯤ ꯅꯨꯡꯉꯥꯏꯇꯦꯕ
ꯇꯣꯡꯉ ꯅꯨꯡꯉꯥꯏꯕꯗꯤ
ꯅꯪꯕꯨ ꯅꯨꯡꯉꯥꯏꯇꯦ ꯅꯪꯒꯤꯗꯃꯛ ꯅꯨꯡꯉꯥꯏꯔꯝꯕ ꯌꯥꯏ ꯑꯩꯒꯤꯗꯃꯛꯇꯤ ꯅꯨꯡꯉꯥꯏꯇ꯭ꯔꯕ ꯄꯨꯡ ꯑꯅꯤ ꯊꯣꯡꯕ ꯑꯩꯗꯤ ꯐ ꯑꯩꯗꯤ ꯐꯤꯐꯇꯤ ꯃꯤꯅꯤꯠꯁꯇ ꯐꯣꯔꯇꯤ ꯐꯥꯏꯚ ꯃꯤꯅꯤꯠꯁꯇ ꯇꯣꯡꯕꯅꯦ ꯑꯗꯨꯐꯥꯎ ꯑꯣꯐ ꯑꯩꯈꯣꯏ ꯃꯟꯕꯒꯤ ꯇꯧꯅꯤꯡꯉꯥꯏ ꯂꯩꯇꯕꯗ ꯀꯔꯝ ꯀꯥꯟ ꯀꯔꯝ ꯀꯥꯟꯗ ꯌꯧꯔꯒꯗ꯭ꯔꯥ ꯍꯥꯏꯅ ꯉꯥꯏꯕ ꯋꯥꯕ ꯋꯥꯔꯕꯅꯤꯅꯗꯤ
ꯎꯝ
ꯑꯗꯨ ꯅꯪꯅ ꯄꯨꯡ ꯑꯅꯤ ꯊꯣꯡꯕ ꯂꯣꯏꯔꯦ ꯂꯣꯏꯔꯦ
ꯏꯕꯅꯤꯁꯦ ꯊ
ꯍꯥ